ꯍꯜꯂꯣ ꯇꯥꯕ꯭ꯔꯣ ꯚꯥꯏ
ꯇꯥꯏꯌꯦ ꯇꯥꯏꯌꯦ
ꯀꯔꯤꯒꯤꯅꯣ ꯅꯪ ꯀꯣꯜ ꯁꯠꯁꯠ ꯄꯥꯏꯈꯠꯇꯕꯗꯣ
ꯑꯩꯉꯣꯟꯗ ꯂꯥꯛꯇ꯭ꯔꯤꯗꯤ ꯑꯩ ꯀꯃꯥꯏꯅ ꯄꯥꯏꯈꯠꯀꯦꯔꯣ ꯑꯩꯉꯣꯟꯗ ꯀꯣꯜ ꯂꯥꯛꯑꯦ ꯍꯥꯏꯕꯤ ꯒꯤ ꯑꯩꯉꯣꯟꯗ ꯅꯣꯇꯤꯐꯤꯀꯦꯁꯟ ꯂꯥꯛꯇꯗꯤ ꯑꯩ ꯀꯃꯥꯏꯅ ꯄꯥꯏꯈꯠꯄꯝ
ꯑꯣꯈꯤ ꯑꯣꯈꯤ ꯌꯥꯏ ꯌꯥꯏ ꯀꯥꯏꯗꯦ ꯀꯥꯏꯗꯦ
ꯀꯩ ꯄꯨꯡ ꯀꯌꯥꯗ ꯇꯨꯝꯒꯦꯅꯪ ꯄꯨꯡ ꯀꯌꯥꯗ ꯇꯨꯨꯝꯒꯦ
ꯄꯨꯡ ꯇꯔꯥ ꯈꯔ ꯍꯦꯜꯂꯗꯤ ꯇꯨꯝꯃꯦ ꯍꯟꯗꯛꯁꯦ ꯈꯣꯏ ꯍꯣꯏ ꯇꯨꯝꯕ ꯃꯇꯝꯁꯦ ꯌꯦꯡꯅꯦ ꯄꯨꯡ ꯇꯔꯥ ꯑꯗꯨꯋꯥꯏꯗ ꯇ ꯇꯨꯝꯕꯗꯤ ꯑꯌꯨꯛꯇ ꯄꯨꯡ ꯃꯉꯥꯗ ꯍꯧꯒꯠꯄ ꯉꯝꯗꯦꯕ
ꯃꯖꯧ ꯍꯣꯞꯇ ꯇꯤꯚꯤ ꯉꯁꯤ ꯇꯤꯚꯤ ꯑꯃ ꯂꯩꯕꯅꯤꯅꯦ ꯑꯩꯈꯣꯏ ꯏꯃꯥ ꯍꯣꯏꯗꯣꯏ ꯏꯝꯐꯥꯜꯗ ꯑꯗꯣ ꯃꯖꯧ ꯍꯣꯞꯇ ꯅꯪ ꯀꯟꯇꯦꯛ ꯇꯧꯒꯦ ꯍꯥꯏꯔꯒ ꯍꯥꯎ ꯍꯣꯏ ꯍꯣꯏ
ꯑꯣ ꯃꯖꯣꯍꯞꯇ ꯂꯩꯕ ꯑꯁ ꯑꯩꯒꯤ ꯃꯤꯡꯒ ꯄꯟꯕ ꯌꯥꯗ꯭ꯔꯣ
ꯗꯤꯁꯀꯥꯎꯟ ꯄꯤꯔꯦ ꯑꯅꯦ ꯅꯪꯒꯤ ꯃꯤꯡ ꯄꯜꯂꯁꯨ
ꯑꯦꯁ ꯀꯥꯅꯅꯣ ꯆꯥꯡ ꯑꯠ ꯅꯥꯍꯔꯣ
ꯍꯣꯏ
ꯑꯩ ꯑꯩꯒꯤ ꯏꯅꯦꯁꯦ ꯑꯩꯉꯣꯟꯗ ꯀꯣꯜ ꯇꯧꯔꯛ ꯑꯦ ꯑꯩꯒꯤ ꯃꯦꯅꯦꯖꯔꯗꯣ
ꯍꯣꯏ
ꯀꯣꯜ ꯇꯧꯔꯛꯑꯦ ꯑꯁ ꯗꯤꯅꯤꯁ ꯅꯪ ꯅꯍꯥꯟ ꯅꯃꯥꯟꯅꯕ ꯑꯅꯤ ꯂꯥꯛꯏꯅꯦ ꯍꯥꯏꯅ ꯍꯥꯏꯔꯛꯑꯦꯅꯦ ꯑꯩꯅ ꯀꯥꯅꯒꯅꯣ ꯍꯥꯢꯔꯛꯑꯣ ꯍꯥꯢ ꯑ ꯈꯪꯗꯦ ꯃꯈꯣꯏ ꯂꯥꯛꯑꯦ ꯂꯥꯛꯑꯒ ꯇꯤꯚꯤ ꯌꯦꯡꯒꯦꯅ ꯂꯥꯛꯑꯦ ꯑꯗꯣ ꯅꯪꯁꯨ ꯂꯥꯛꯔꯒꯗꯤ ꯐꯒꯗꯕꯅꯦ ꯍꯥꯢꯅ ꯃꯦꯅꯦꯖꯔꯕꯨ ꯑꯩꯉꯣꯟꯗ ꯀꯣꯜ ꯇꯧꯔꯛ ꯑꯦꯕ
ꯑꯣ
ꯑꯩꯁꯨ ꯍꯣꯏ ꯃꯊꯪꯗ ꯂꯥꯛꯑꯒꯦ ꯑꯩꯈꯣꯏ ꯍꯣꯁꯄꯤꯇꯥꯜꯗ ꯂꯩꯕꯒꯤꯅꯤ ꯑꯗꯨ ꯗꯥꯛꯇꯔ ꯑꯩꯅ ꯑꯗꯨꯗꯤ ꯑ ꯃꯥꯅ ꯑꯁ ꯑꯩ ꯚꯤꯗꯤꯑꯣ ꯀꯣꯜꯗꯤ ꯇꯧꯅꯤꯡꯕꯅꯦ ꯃꯥ ꯇ꯭ꯔꯦꯟꯅꯤꯡ ꯃꯐꯝꯗ ꯂꯩꯌꯦꯅ ꯍꯥꯏꯕꯀꯣ ꯑꯗꯨꯒꯤ ꯍꯣꯔꯦꯟ ꯃꯍꯥꯛ ꯇꯧꯔꯁꯦ ꯍꯥꯏꯅ ꯁꯨꯝ ꯊꯝꯈ꯭ꯔꯦꯅꯦ
ꯀꯦ ꯑꯣꯐꯔꯗꯤ ꯄꯤꯔꯝꯒꯦ ꯃꯆꯥꯇꯣꯝꯕꯒꯤ ꯀꯣ
ꯐꯖ ꯐꯖꯕ ꯌꯥꯝ ꯄꯤꯕꯅꯦ ꯍꯟꯗꯛꯁꯦ
ꯀꯔꯤ ꯍꯥꯢ ꯑ ꯑꯁꯥꯢꯒꯤꯗꯤ ꯅꯪꯗꯤ ꯀꯔꯤ ꯃꯊꯦꯜ ꯆꯥꯒꯦ
ꯉꯁꯤꯁꯦ
ꯑꯌꯨꯛ ꯑꯌꯨꯛꯇ
ꯎꯝ ꯅꯪ ꯍꯧꯖꯤꯛꯀꯥꯟ ꯗꯥꯏꯠꯀꯨꯝꯕ ꯆꯥꯔꯤꯕ꯭ꯔꯣ ꯅꯪꯒꯤ ꯗꯥꯏꯠ ꯅꯁꯥꯒꯤ ꯗꯥꯏꯠ ꯃꯦꯟꯇꯦꯟ ꯇꯧꯔꯤꯕ꯭ꯔꯣ
ꯗ ꯃꯦꯟꯇꯦꯟ ꯇꯧꯕꯁꯦ ꯑꯩꯅ ꯁꯨꯝ ꯅꯣꯡꯃꯗ ꯁꯥ ꯆꯥꯗ꯭ꯔꯗꯤ ꯌꯦꯔꯨꯝ ꯆꯥꯏꯀꯣ ꯌꯦꯅꯨꯡ ꯆꯔꯗꯤ ꯁꯥ ꯆꯥꯗ꯭ꯔꯦ ꯑꯗꯨꯃꯥꯏꯅ ꯇꯧꯋꯦ
ꯌꯦꯔꯨꯝ ꯂꯩꯔ ꯆꯥꯕ꯭ꯔ ꯍꯥꯏꯕꯅꯤ ꯎꯝ
ꯍꯣꯏ ꯍꯣꯏ ꯍꯣꯏ ꯅꯣꯡꯃꯗ ꯑꯩꯅ ꯁꯥ ꯆꯥꯗꯕ ꯅꯨꯃꯤꯠꯇꯨꯗꯤ ꯁꯨꯝ ꯑꯍꯨꯝ ꯑꯍꯨꯝ ꯇꯥꯢ ꯑꯅꯤ ꯅꯠꯇ꯭ꯔꯗꯤ ꯑꯍꯨꯝ ꯀꯣ ꯍꯧꯁꯨ ꯋꯥꯔꯛ ꯑꯥꯎꯠ ꯇꯧꯔꯗꯤ ꯍꯣꯏ ꯋꯥꯔꯛ ꯑꯥꯎꯠ ꯇꯧꯔꯗꯤ ꯇꯥꯗꯦꯗ
ꯎꯝ ꯑꯁ ꯍꯟꯗꯛꯁꯤ ꯍꯟꯗꯛꯁꯤ ꯅꯣꯏꯕ ꯋꯥꯏꯌꯦ ꯋꯥꯛ ꯑꯥꯎꯠ ꯇꯧꯔꯁꯨ ꯆꯥꯔꯁꯨ ꯅꯣꯏꯗꯦꯅꯦ ꯀꯪꯉꯤꯅꯤ ꯀꯃꯥꯏ ꯇꯧꯕꯖꯥꯠꯅꯣ
ꯇꯨꯝꯕ ꯃꯇꯝ ꯂꯩꯇꯕꯒꯤꯅꯦ ꯚꯥꯏ ꯅꯒꯤꯗꯣ ꯐꯖꯅ ꯃꯇꯝꯗꯣ ꯁꯤꯜꯂꯣꯕ
ꯅꯠꯇꯦ ꯇꯨꯝꯕ ꯃꯇꯝꯗ ꯇꯨꯝꯅꯤꯡꯗꯕ ꯅꯣꯡꯉꯥꯜꯂꯝꯗꯥꯏꯗ ꯇꯨꯝꯕ ꯑꯗ ꯃꯤ ꯍꯧꯒꯠ
ꯎꯝ ꯅꯣꯏꯒꯦ ꯍꯥꯏꯔꯗꯤ ꯇꯨꯝꯕꯗ ꯂꯩꯔꯦ ꯚꯥꯏ ꯑꯩ ꯁꯨꯝ ꯈꯪꯕ ꯈꯔꯀꯣ ꯅꯣꯏꯒꯦ ꯍꯥꯏꯕ ꯑꯃ ꯑꯗꯨꯒ ꯑꯩꯈꯣꯏ ꯃꯁꯜ ꯁꯦꯝꯒꯦ ꯍꯥꯏꯕ ꯎꯝ ꯎꯝ
ꯑꯦꯁ ꯂꯥꯏꯔꯤꯛ ꯈꯔ ꯄꯥꯔꯅꯤ ꯔꯤꯖꯅꯤꯡ ꯈꯔ ꯇꯧꯔꯅꯤ ꯃꯦꯠꯁꯨ ꯇꯧꯗꯕ ꯀꯨꯏꯔꯦ ꯑꯁ ꯂꯣꯏ ꯀꯥꯎꯈ꯭ꯔꯦꯗ ꯕꯤꯠꯀ ꯂꯣꯏ ꯂꯩꯇ꯭ꯔꯦ ꯑꯗꯨꯗꯤ ꯅꯝꯕꯔ ꯁꯤꯗꯁꯨ ꯈꯣꯠꯇꯕ ꯀꯨꯏꯈ꯭ꯔꯦ ꯌꯥꯗ꯭ꯔꯦ ꯀꯜꯀꯨꯂꯦꯁꯟꯒꯨꯝꯕ ꯇꯧꯕꯗ
ꯀꯥꯎꯔꯦꯅꯨ
ꯎꯄꯥꯥꯏ ꯂꯩꯇꯦꯅꯦ ꯂꯥꯏꯔꯤꯛꯁꯦ ꯌꯦꯡꯗ꯭ꯔꯗꯤ ꯕ꯭ꯔꯦꯟꯁꯦ ꯁꯥꯁꯇꯦꯟ ꯇꯧꯕ ꯉꯝꯗꯦꯅꯦ ꯑꯩꯈꯣꯏ ꯕ꯭ꯔꯦꯟꯁꯦ ꯀꯨꯏꯅ ꯆꯠꯄ ꯉꯝꯗꯦꯅꯦ ꯑꯩꯈꯣꯏꯅ ꯄꯥꯕꯁꯦ ꯍꯦꯛꯇ ꯀꯥꯎꯕ ꯄꯥꯕꯁꯦ ꯍꯦꯛꯇ ꯀꯥꯎꯕ ꯍꯥꯏꯅ ꯇꯧꯕ ꯀꯩꯒꯤꯅꯣꯕꯁꯦ
ꯎꯝ
ꯄꯥꯗ꯭ꯔꯗꯤ ꯍꯧꯅ ꯄꯥꯕꯖꯦ ꯍꯦꯛꯇ ꯀꯥꯎꯕ ꯄꯥꯗ꯭ꯔꯗꯤ ꯀꯥꯎꯕ ꯑꯗꯨꯝ ꯄꯥꯔ ꯂꯩꯔꯗꯤ ꯅꯤꯡꯁꯤꯡꯕ ꯑꯗꯨꯒ ꯑꯗꯨꯝ ꯄꯥꯔ ꯂꯩꯔꯗꯤ ꯍꯦꯟꯅ ꯥꯑꯩꯅ ꯌꯥꯡꯕ ꯍꯥꯏ ꯇꯥꯔꯦ
ꯅꯪ ꯅꯪ ꯑꯦꯛꯖꯥꯝ ꯊꯣꯛꯄꯒꯤꯗꯤ ꯋꯥꯏ ꯅꯪꯒꯤ ꯏꯗ ꯂꯩꯔꯦ ꯅꯌꯥꯝꯕ ꯑꯦꯛꯖꯥꯝ ꯑꯃ ꯊꯣꯛꯈ꯭ꯔꯦ ꯅꯪꯁꯨ ꯊꯣꯛꯄ ꯌꯥꯔꯅꯤ ꯅꯪ ꯑꯗꯨꯃꯥꯏ ꯈꯜꯂꯣ ꯅꯪꯒꯤ ꯏꯗ ꯂꯩꯔꯦꯕ ꯏꯠꯁ ꯏꯌꯣꯔ ꯕ꯭ꯂꯠ ꯅꯪꯒꯤ ꯏꯗ ꯂꯩꯔꯦ ꯅꯌꯥꯝꯕ ꯑꯃ ꯊꯣꯛꯈ꯭ꯔꯦ ꯑꯗꯨꯗꯤ
ꯑꯩ ꯑꯦꯛꯖꯝ ꯑꯦꯛꯖꯥꯝ ꯊꯣꯛꯀꯅꯤ ꯊꯣꯛꯔꯣꯏ ꯍꯥꯏꯕꯁꯦ ꯀꯔꯤꯅ ꯗꯤꯇꯔꯃꯥꯏꯅ ꯇꯧꯒꯦ ꯍꯥꯏꯔꯒ ꯃꯣꯛ ꯇꯦꯁ
ꯎꯝ
ꯑꯦꯄꯁꯇ ꯅꯪꯅ ꯋꯥꯡꯅ ꯐꯪꯕ ꯅꯪ ꯑꯦꯛꯖꯥꯝ ꯗꯨꯅꯦ ꯃꯣꯛ ꯇꯦꯁ
ꯎꯝ ꯃꯣꯛꯇꯦꯁ ꯇꯤ ꯅꯤꯇꯤꯒꯤ ꯊꯥꯎꯑꯣ ꯍꯥꯏꯕꯅꯦꯍꯦ ꯑꯩꯈꯣꯢ ꯅꯍꯥꯟ ꯑꯁꯣꯛꯅ ꯍꯥꯏꯕꯗꯣ ꯃꯣꯛꯇꯦꯁ ꯅꯤꯇꯤꯒꯤ
ꯊꯥꯅꯤꯡꯔꯁꯨ ꯊꯥꯅꯤꯡꯗ꯭ꯔꯁꯨ ꯍꯔꯁꯨ ꯍꯩꯇ꯭ꯔꯁꯨ ꯅꯣꯡꯃꯒꯤ ꯅꯤꯇꯤꯒꯤ ꯑꯃ ꯑꯃꯗꯤ ꯊꯥꯎꯅ ꯍꯥꯏꯕꯅꯦꯕ ꯑꯗꯣ ꯐꯣꯂꯣ ꯇꯧ ꯇꯧꯕ ꯉꯝꯗꯦꯅꯦꯍꯦ ꯃꯥꯅꯦ ꯃꯥꯒꯤ ꯑꯦꯗꯚꯥꯏꯁꯁꯦ ꯌꯥꯝ ꯂꯨꯋꯦꯅꯦ
ꯑꯁꯤꯗꯤ ꯂꯥꯏꯔꯤꯛ ꯄꯥꯅꯤꯡꯉꯥꯏ ꯌꯥꯝ ꯌꯥꯝꯃꯟꯈ꯭ꯔꯦ ꯏꯅꯧꯒꯤ ꯑꯃ ꯂꯩꯔꯦ ꯃꯦꯠꯁ ꯑꯃ ꯂꯩꯔꯦ ꯔꯤꯖꯅꯤꯡ ꯑꯃ ꯂꯩꯔꯦ ꯗꯦꯟ ꯏꯪꯂꯤꯁ ꯑꯃ ꯂꯩꯔꯦ ꯀꯣꯛ ꯉꯥꯎꯔꯦ
ꯃꯇꯝ ꯃꯇꯝꯅꯦ ꯉꯥꯎꯔꯦ ꯉꯥꯎꯔꯦ
ꯍꯧꯖꯤꯛꯀꯥꯟ ꯅꯪ ꯍꯞꯇꯥ ꯑꯃꯗ ꯀꯔꯤ ꯀꯔꯤ ꯁꯥ ꯀꯌꯥꯔꯛ ꯆꯥꯒꯦ
ꯁꯥ ꯍꯞꯇꯥ ꯑꯃꯗ ꯍꯞꯇꯥ ꯑꯝꯃꯥꯗ ꯁꯨꯝ ꯑꯣꯜꯃꯣꯁ ꯑꯦꯕ꯭ꯔꯤꯗꯦ ꯆꯥꯏꯗ ꯑꯩꯈꯣꯏ ꯌꯨꯝꯗꯗꯤ
ꯀꯔꯤ ꯀꯔꯤ ꯁ ꯆꯥꯕꯅꯣ ꯉꯥꯅꯨ ꯌꯦꯟ
ꯃꯦꯠ ꯌꯦꯟ ꯆꯥꯏ ꯀꯣ ꯉꯥ ꯆꯥꯏ ꯌꯦꯟ ꯉꯥ ꯒ ꯍꯟꯗꯛ ꯑꯁꯤ ꯁꯟꯁꯥꯒ ꯆꯥꯏ ꯍꯣꯏ ꯑꯁꯤ
ꯑꯣꯀꯤ ꯑꯣꯛꯁꯥꯗꯦ
ꯑꯣꯛꯁꯥ ꯍꯟꯗꯛ ꯐꯪꯗꯦ ꯂꯩꯏꯅꯥ ꯂꯩꯌꯦ ꯑꯗꯨꯗꯥ ꯇꯧꯕꯒꯤ ꯑꯣꯛꯁꯥ ꯐꯪꯗꯦ ꯑꯗꯨ ꯁꯟꯁꯥ ꯑꯣꯏꯅꯀꯣ ꯁꯟꯁꯥ ꯑꯗꯨꯒ ꯑꯥ ꯑꯗꯨꯒ ꯍꯨꯏꯁꯥ
ꯎꯝ ꯑꯌꯥꯝꯕ ꯂꯩꯏꯅꯥ ꯏꯍꯦ ꯁꯥꯠ ꯃꯤ ꯂꯥꯛꯄ ꯉꯥꯛꯇꯅꯤꯅꯦ
ꯆꯨꯝꯃꯦ ꯆꯨꯝꯃꯦ ꯑꯗꯨꯗꯤ ꯈꯔꯗꯤ ꯆꯨꯝꯃꯦ ꯑꯗꯣ ꯑꯗꯨꯕꯨ
ꯁꯥ ꯄꯨꯝꯕ ꯁꯥ ꯄꯨꯝꯕꯁꯦ ꯂꯣꯏꯅꯃꯛ ꯂꯩꯇ꯭ꯔꯗꯤ ꯑꯃꯨꯛꯀ ꯑꯩꯈꯣꯏꯁꯤ ꯃꯤꯑꯣꯏꯕꯁꯤ ꯍꯤꯡꯕ ꯌꯥꯔꯣꯏꯒꯗꯧꯕꯀꯣ
ꯎꯝ ꯑꯗꯨꯁꯨ ꯌꯦꯁ ꯐꯨꯠꯆꯦꯟꯁꯨ ꯐꯨꯠꯆꯦꯟꯅꯦ ꯑꯗꯨꯒ ꯄ꯭ꯂꯁ ꯑꯩꯈꯣꯏꯒꯤ ꯗꯥꯏꯠ ꯀꯣ ꯃꯤ ꯍꯦꯜꯗꯤ ꯑꯣꯏꯕꯁꯦ ꯁꯥ ꯆꯥꯗ꯭ꯔꯗꯤ ꯌꯥꯗꯕꯅꯦꯕ ꯑꯗꯨꯒ ꯑꯈꯣꯏ ꯏꯪꯕ ꯃꯐꯝꯗꯤ ꯁꯥ ꯆꯥꯗ꯭ꯔꯗꯤ ꯌꯥꯗꯕꯅꯤꯀꯣ ꯑꯗꯨꯃꯥꯏꯁꯨ ꯂꯩꯕꯅꯦ ꯑꯩ ꯂꯩꯕ ꯃꯐꯝꯁꯦ ꯈꯔ ꯏꯪꯉꯤꯕꯀꯣ ꯑꯗꯨꯒꯤ ꯃꯤ ꯃꯌꯥꯝꯁꯦ ꯋꯤꯟꯇꯔ ꯀꯨꯝꯕ ꯂꯥꯛꯑꯗꯤ ꯁꯨꯝ ꯁꯥ ꯆꯥꯏ ꯍꯥꯏꯕ ꯇꯥꯔꯦ ꯁꯥꯁꯦ ꯑꯣꯜꯃꯣꯁ ꯁꯨꯝ ꯅꯤꯇꯤꯒꯤ ꯆꯥꯏ ꯑꯌꯨꯛ ꯑꯣꯏꯔꯣ ꯅꯨꯡꯗꯥꯡ ꯑꯣꯏꯔꯣ ꯁꯨꯝ ꯆꯥꯏꯌꯦꯕ ꯑꯩꯈꯣꯏꯁꯨ ꯆꯥꯏꯌꯦꯕ ꯑꯗꯣ ꯁꯥ ꯆꯥꯗꯕ ꯅꯨꯃꯤꯠꯁꯦ ꯏꯁꯥꯗ ꯏꯪꯕꯒꯨꯝ ꯇꯧꯋꯦꯕ ꯈꯪꯕꯔ ꯑꯗꯨꯏ ꯁꯥꯗꯤ ꯆꯥꯏ ꯍꯥꯏꯗꯤ ꯏꯪꯕ ꯏꯁꯥꯅꯔꯣ ꯈꯪꯗꯦ ꯍꯣꯏ ꯑꯩ ꯏꯃꯥꯗ ꯍꯪꯕꯅꯦꯕꯀꯣ ꯑꯗꯨ ꯃꯇꯝꯗꯣ ꯑꯩ ꯑꯗꯨ ꯃꯇꯝꯗ ꯑꯩ ꯏꯁꯥ ꯅꯨꯡꯉꯥꯏꯇꯕꯒꯤ ꯑꯩ ꯁꯥ ꯆꯥꯗꯔꯅ ꯂꯩꯕꯅꯦꯕ ꯍꯞꯇꯥ ꯑꯃꯒꯨꯝꯕ ꯑꯩ ꯑꯗꯨꯗ ꯏꯃꯥꯗ ꯑꯁ ꯅꯨꯡꯗꯥꯡꯁꯦ ꯑ ꯇꯨꯝꯕ ꯑꯥ ꯇꯨꯝꯕ ꯉꯝ ꯑꯦ ꯌꯥꯝ ꯏꯪꯉꯦ ꯍꯥꯏꯅ ꯑꯩꯅ ꯏꯃꯥꯗ ꯍꯥꯏꯕꯀꯥꯟ ꯏꯃꯥꯅ ꯁꯥ ꯆꯥꯔꯒ ꯇꯨꯝꯃꯣ ꯑꯗꯨꯒꯗꯤ ꯈꯔ ꯏꯁꯥꯁꯦ ꯑꯥ ꯂꯨꯝꯃꯦ ꯍꯥꯏꯁꯤꯔꯥ ꯑꯗꯨꯃꯥꯏ ꯇꯧꯋꯦ ꯍꯥꯏꯌꯦ ꯇꯨꯝꯕ ꯅꯨꯡꯉꯥꯏꯍꯩꯌꯦ ꯑꯗꯨꯒꯤ ꯑꯩ ꯑꯗꯨ ꯅꯨꯃꯤꯠꯇꯒꯤ ꯁꯥ ꯆꯥꯕ ꯍꯧꯔꯦ ꯑꯗꯨꯗꯒꯤꯗꯤ ꯑꯩ ꯅꯨꯡꯗꯥꯡ ꯇꯨꯝꯕ ꯀꯥꯟꯗ ꯄ ꯌꯥꯔꯦꯕ ꯑꯗꯨꯃꯥꯏ ꯂꯩꯌꯦ ꯑꯈꯣꯏ ꯃꯄꯥꯟ ꯂꯝꯗꯁꯨ ꯁꯨꯝ ꯇꯧꯋꯦꯗ ꯏꯪꯕ ꯃꯐꯝꯗꯤ ꯁꯥꯒ ꯑꯈꯣꯏ ꯎꯝ ꯕ ꯇ꯭ꯔꯒꯨꯝꯕ ꯀꯣ ꯑꯗꯨꯒꯨꯝꯕ ꯌꯥꯝ ꯁꯤꯖꯤꯟꯅꯩꯂ
ꯁꯥ ꯁꯥ ꯌꯥꯝ ꯆꯥꯕꯒꯤ ꯃꯑꯣꯡꯅꯦꯕ ꯅꯪꯒꯤ ꯋꯥꯔꯤꯁꯦ
ꯍꯣꯏ ꯑꯈꯣꯏꯗꯤ ꯁꯥꯁꯤ ꯈꯔ ꯇꯣꯏꯖꯔ ꯆꯥꯏ ꯅꯣꯡꯃꯗ ꯅꯣꯡꯃꯗ ꯍꯞꯗꯥꯗ ꯁꯨꯝ ꯆꯥꯕ ꯅꯨꯃꯤꯠꯁꯦ ꯋꯥꯟꯁ
ꯎꯝ
ꯑꯗꯨ ꯑꯣꯏꯁꯨ ꯋꯥꯟꯁ ꯆꯥꯗꯦ ꯁꯥ ꯆꯥꯗꯦ ꯍꯥꯏꯕ ꯃꯅ ꯌꯦꯔꯨꯝꯗꯤ ꯇꯥꯏ ꯑꯩꯗꯤ ꯏꯃꯥ ꯏꯄꯥꯗꯨꯁꯨ ꯌꯦꯔꯨꯝꯁꯦ ꯌꯥꯝ ꯌꯥꯝ ꯆꯥꯍꯟꯅꯤꯡꯉꯦꯕꯀꯣ ꯑꯩꯒꯤ ꯑꯍꯟ ꯑꯣꯏꯔꯛꯄꯁꯦ ꯑꯩꯈꯣꯏ ꯃꯁꯜꯁꯦ ꯃꯥꯡꯉꯦꯗꯅ ꯆꯍꯤ ꯈꯨꯗꯤꯡ ꯃꯁꯜ ꯃꯥꯈꯣꯏ ꯃꯥꯡꯉꯦꯕ ꯑꯩ ꯏꯄꯥꯁꯨ ꯍꯧꯖꯤꯛ ꯌꯥꯡꯈꯩ ꯍꯤꯗꯤ ꯈꯦꯂꯦ ꯑꯗꯣꯝ ꯃꯁꯥꯗꯣ ꯅꯣꯏꯁꯨ ꯅꯣꯏꯗꯦ ꯀꯪꯁꯨ ꯀꯪ ꯀꯪꯗꯦ ꯑꯗꯨꯕꯨ ꯑ ꯈꯔꯥ ꯃꯥ ꯌꯦꯟꯅꯨꯡꯒꯨꯝꯕ ꯁꯥꯒꯨꯝꯕ ꯌꯥꯝ ꯆꯥꯔꯗꯤ ꯆꯠꯂꯦꯅ ꯍꯥꯏꯌꯦꯕꯀꯣ ꯑꯗꯨꯒꯤ ꯑꯩ ꯌꯥꯔ ꯗꯤ ꯌꯥꯔ ꯐꯥꯎ ꯑꯩ ꯢꯃꯥ ꯈꯣꯏ ꯆꯠꯐꯧꯁꯨ ꯇꯥꯢ ꯕ ꯕꯣꯜ ꯇꯧꯕ ꯐ꯭ꯔꯥꯢ ꯇꯧꯕ ꯑꯗꯨꯃꯥꯏ ꯇꯧꯋꯦ
ꯅꯪ ꯌꯥꯝ ꯉꯥꯡꯈ꯭ꯔꯦ ꯑꯩ ꯉꯥꯡ ꯉꯥꯡꯒꯦ
ꯌꯥꯏ ꯌꯥꯏ ꯉꯥꯡꯉꯣ
ꯅꯪ ꯋꯥ ꯌꯥꯝ ꯉꯥꯡꯈ꯭ꯔꯦꯕ
ꯉꯥꯡꯉꯣꯅꯦ ꯉꯥꯡꯉꯣꯅꯦ ꯇꯥꯒꯦꯅꯦ ꯇꯥꯅꯤꯡꯔꯒ ꯂꯩꯕꯅꯦ ꯑꯩꯁꯨ
ꯅꯪꯁꯦ ꯄ꯭ꯔ ꯗꯣꯛꯇꯔ ꯒꯤ ꯇꯥꯢꯞ ꯎꯝ ꯂꯥꯛꯑꯦꯕ
ꯌꯨꯝꯗ ꯀꯃꯥꯏ ꯇꯧ ꯅꯈꯣꯏ ꯌꯨꯝꯗ ꯆꯥꯕ ꯊꯛꯄꯁꯦ ꯀꯃꯥꯏꯅ ꯇꯧꯕ꯭ꯔꯥ
ꯑꯦ ꯑꯩꯈꯣꯏꯗꯤ ꯁꯥꯗꯤ ꯌꯥꯝ ꯆꯥꯗꯦꯗ ꯑꯩ ꯒꯦꯝꯕꯤꯂꯦꯁꯇꯩ ꯂꯩ ꯑꯅꯝꯕ ꯂꯩꯗꯅ ꯑꯩꯗꯤ ꯒꯦꯝꯕꯤꯂꯦꯁꯇ ꯍꯥꯏꯗꯤ ꯁꯥꯁꯤ ꯄꯥꯛ ꯆꯥꯗꯦ ꯍꯞꯇꯥ ꯑꯅꯤꯗ ꯑꯃꯔꯛ ꯨꯒꯨꯝꯕ ꯑꯅꯤꯔꯛꯀꯨꯝꯕ
ꯍꯥ
ꯍꯞꯇꯥ ꯑꯅꯤꯗ ꯍꯞꯇꯥ ꯑꯅꯤꯗ ꯑꯃꯔꯛꯒꯨꯝꯕ ꯆꯥꯔꯝꯕꯅꯤꯗꯥ ꯌꯥꯝ ꯄꯥꯛ ꯆꯥꯗꯦ ꯗꯥꯎ ꯐꯔꯗꯤ ꯑꯅꯤꯔꯛꯒꯨꯝꯕ ꯑꯅꯝꯕ ꯑꯣꯢ ꯏꯟꯖꯥꯡ ꯅꯥꯄꯤ ꯑꯗꯨꯅ ꯑꯌꯥꯝꯕ ꯆꯥꯏꯌꯦꯕ ꯑꯣꯈꯣꯏꯗꯤ ꯀꯣ
ꯑꯣꯛꯈꯦ ꯎꯝ
ꯁꯥ ꯌꯥꯝ ꯆꯥꯗꯦꯗ
ꯎꯝ ꯃꯤ ꯆꯥꯎꯅꯤꯗꯤ ꯁꯥ ꯆꯥꯒꯗꯕꯅꯦ
ꯃꯁꯜ ꯒꯨꯝꯕ ꯆꯩꯋꯦ ꯍꯥꯏꯔꯗꯤꯀꯣ ꯌꯥꯝ ꯐꯖꯥꯒꯦ ꯍꯥꯏꯗꯤ
ꯎꯝ ꯎꯝ ꯆꯨꯝꯃꯦ ꯆꯨꯝꯃꯦ ꯑꯩꯅ ꯁꯨꯝꯅꯤ ꯈꯪꯕ ꯃꯅꯨꯡꯗ ꯀꯣ
ꯑꯝ
ꯑꯩ ꯑꯍ ꯆꯩꯅꯥꯒꯤ ꯗꯤꯚꯥꯞꯃꯦꯟ ꯌꯥꯝ ꯌꯦꯡꯕ ꯆꯩꯅꯥ ꯗꯤꯚꯥꯞꯃꯦꯟ ꯌꯥꯝꯃꯦ
ꯎꯝ
ꯕꯤ ꯗꯤꯚꯥꯞꯃꯦꯟ ꯍꯥꯏꯕ ꯀꯥꯟꯗ ꯑꯃꯨꯛ ꯍꯣꯏ ꯖꯁꯠ ꯇꯦꯛꯅꯣꯂꯣꯖꯤ ꯈꯛꯇ ꯅꯠꯇꯦ ꯃꯈꯣꯏꯒꯤ ꯃꯤ ꯃꯈꯣꯏꯒꯤ ꯃꯤꯁꯦ ꯋꯥꯛ ꯑꯩꯈꯣꯏꯗ ꯈ꯭ꯋꯥꯏꯗꯒꯤ ꯁꯨꯝ ꯄꯤꯛꯄꯗ ꯁꯨꯝ ꯆꯤꯡꯕꯅꯦ ꯑꯁ ꯇꯦꯛꯅꯤ ꯇꯤꯀꯦꯠꯁꯨꯀꯣꯅ ꯑꯗꯨꯗ ꯆꯍꯤ ꯇꯔꯥ ꯃꯃꯥꯡꯗ ꯆꯍꯤ ꯀꯨꯟ ꯃꯃꯥꯡꯗ ꯍꯥꯏꯕ ꯇꯥꯔꯦ ꯑꯗꯨ ꯃꯥꯈꯣꯢꯒꯤ ꯍꯧꯖꯤꯛ ꯍꯧꯖꯤꯛꯀꯤꯁꯦ ꯃꯈꯣꯏ ꯁꯤꯛꯁ ꯏꯟꯆꯦꯁ ꯑ ꯋꯥꯡꯉꯦ ꯍꯥꯏꯌꯦ ꯃꯈꯣꯏ ꯃꯃꯥ ꯃꯄꯥ ꯃꯆꯥ ꯈꯣꯏꯁꯦ ꯃꯃꯥ ꯃꯄꯥꯒꯤ ꯃꯈꯣꯏ ꯖꯦꯅꯦꯇꯤꯛꯁꯀꯤ ꯍꯣꯏ ꯍꯥꯏꯠ ꯗꯣ ꯁꯤꯛꯁ ꯏꯟꯆꯦꯁ ꯋꯥꯡꯉꯦꯅ ꯍꯥꯏꯌꯦꯕ ꯍꯦꯟꯅ ꯋꯥꯡꯕꯀꯣ ꯑꯗꯨꯏ ꯀꯔꯤ ꯍꯣꯏ ꯃꯃꯥ ꯃꯄꯥ ꯌꯦ ꯑꯁꯨꯝ ꯀꯥ ꯀꯝꯄꯦꯌ꯭ꯔ ꯇꯧꯔꯛꯄ ꯀꯥꯟꯗ ꯑꯗꯣ ꯀꯔꯤꯒꯤꯅꯣ ꯍꯥꯏꯔꯒ ꯃꯣꯏ ꯊꯤꯔꯛꯄ ꯀꯥꯟꯗ ꯁꯥ ꯆꯥꯕꯒꯤ ꯑꯣꯏꯔꯃꯦ ꯌꯦꯟ
ꯁꯥ ꯆꯥꯕꯩꯅꯦ
ꯍꯣꯏ ꯉꯥ ꯑꯣꯏꯒꯦꯔꯥ ꯁꯥ ꯑꯣꯏꯒꯦꯔꯣ ꯀꯣ ꯑꯁꯤꯁꯦ ꯈꯥ ꯑꯣꯜꯃꯣꯁ ꯑꯦꯕ꯭ꯔꯤꯗꯦ ꯆꯥꯏ ꯍꯦ ꯃꯈꯣꯢꯒꯤꯁꯦ
ꯐꯔꯦ ꯑꯩ ꯑꯃꯨꯛ ꯇꯧꯔꯛꯀꯦ
ꯎꯝ ꯑꯗꯨꯒꯤ ꯑꯗ ꯍꯧꯔꯦꯕꯀꯣ